ꯑꯣ
ꯍꯜꯂꯣ ꯇꯥꯔꯕ꯭ꯔꯣ
ꯍꯥꯎ ꯇꯥꯏꯌꯦ ꯇꯥꯏꯌꯦ
ꯀꯩꯗꯧꯔꯃꯤꯅꯣ
ꯑ ꯏꯕꯗ ꯁꯨꯝ ꯂꯩꯔꯝ
ꯎꯝ ꯑꯁ ꯅꯦꯠꯋꯥꯛꯁꯦ ꯈꯤꯇꯪ ꯅꯨꯡꯉꯥꯏꯇꯕ ꯃꯥꯜꯂꯤꯅꯦ
ꯅꯨꯡꯉꯥꯏ ꯅꯦꯠꯋꯥꯛꯂꯣ ꯍꯥꯏꯐꯦꯠ ꯇꯧꯏ ꯑꯩꯩꯅ ꯍꯤꯡꯒꯣꯜ ꯆꯠꯊꯣꯛ ꯇꯧꯔꯤꯅꯦ ꯌꯨꯝꯗꯗꯤ ꯋꯥꯏ ꯐꯥꯏꯗꯒꯤ ꯀꯩ ꯇꯧ ꯌꯥꯕꯣ ꯅꯦꯠ ꯅꯨꯡꯉꯥꯏꯕꯅꯦ ꯑꯗꯨꯗꯗꯤ ꯑꯩꯅ ꯌꯨꯝ ꯌꯨꯝꯗꯩ ꯊꯣꯛꯂꯛꯑꯕ
ꯑꯣꯀꯦ ꯑꯣꯀꯦ ꯅꯪ ꯀꯩꯀꯩꯕꯨ ꯇꯧꯔꯤꯒꯦ ꯍꯧꯖꯤꯛ ꯄꯣ
ꯊꯣꯏꯗꯣꯛꯄ ꯀꯩꯝ ꯇꯧꯗꯌꯦ ꯍꯥ
ꯅꯣꯏꯗꯤ ꯍꯤꯒꯣꯜ ꯌꯥꯝ ꯆꯥꯎ ꯂꯩꯗꯥꯏꯅꯦ
ꯑꯁ ꯅꯥꯄꯤ ꯉꯥꯛꯇ ꯉꯥꯏꯔꯦꯗ ꯅꯄꯤ ꯊꯥꯔꯤ ꯅ
ꯑꯣ ꯍꯧꯖꯤꯛꯀꯤ ꯂꯣꯏꯁꯤꯜꯂꯛꯄ ꯃꯇꯝꯅꯤꯅꯦ
ꯑꯥ ꯍꯧꯖꯤꯛ ꯂꯣꯏꯁꯤꯜꯂꯛꯄ ꯃꯇꯝ ꯑꯃꯨꯛ ꯌꯧꯔꯛꯑꯦ ꯑꯗꯩ ꯂꯧꯒꯨꯝꯕꯩ ꯇꯥꯏꯃꯤꯡ ꯑꯃꯨꯛ ꯌꯧꯁꯤꯜꯂꯛꯑꯅꯤ ꯃꯇꯝ ꯃꯇꯝꯒꯤ ꯑꯍꯣꯡꯕ ꯅꯥꯏꯗꯨꯅꯤꯗ ꯑꯥ ꯀꯩꯗꯧꯔꯝ ꯃꯤꯅꯣ꯫
ꯆꯥꯛ ꯆꯥꯛ ꯆꯥꯔꯨꯅꯦ ꯇꯣ ꯇꯣ ꯀꯥꯈꯠꯂꯦ
ꯑꯣ ꯀꯩ ꯃꯊꯦꯜ ꯆꯥꯔꯕ
ꯆꯥꯔꯕ
ꯀꯩ ꯃꯊꯦꯜ ꯆꯥꯔꯒꯦ
ꯑꯣ ꯀꯩꯅꯣ ꯀꯟꯁꯣꯏ ꯌꯥꯥꯏꯌꯦ
ꯑꯣ
ꯑꯗꯨꯗꯤ ꯀꯩꯅꯣꯅꯤꯅ ꯍꯣꯁꯇꯦꯜꯅꯤꯅ ꯕꯥꯃꯣꯟꯅ ꯊꯣꯡꯉꯤ
ꯑꯣ ꯆꯨꯝꯃꯤꯅꯤ
ꯅꯣꯏ ꯆꯥꯔꯕꯣ ꯆꯥꯗ꯭ꯔꯤꯕꯣ ꯊꯣꯡꯈ꯭ꯔꯕꯣ
ꯑ ꯈꯣꯏꯆꯦꯅꯗꯤ ꯊꯣꯡꯍ ꯆꯥꯗ꯭ꯔꯤꯌꯦ ꯈꯣꯏꯆꯦꯅ ꯊꯣꯡꯍꯧꯔꯤ ꯀꯩꯅꯣ ꯐꯖꯅ
ꯑꯣ
ꯀꯩ ꯏꯁꯥꯡ ꯊꯣꯡꯍꯧꯔꯤꯕ
ꯌꯦꯟꯁꯥꯡꯁꯦ ꯉꯁꯥꯏ ꯏꯤꯡꯒꯣꯜꯗꯒꯤ ꯀꯩ ꯍꯦꯛꯄꯅꯦꯕ ꯍꯋꯥꯏ ꯑꯁꯥꯡꯕꯤ ꯃꯥ ꯂꯩꯗꯥꯏꯅꯦ ꯀꯥꯡꯍꯧ ꯉꯧꯔꯥ ꯆꯥꯕ ꯌꯥꯝ ꯍꯥꯎꯕꯗꯣ ꯑ ꯊꯃꯦꯔꯣ ꯀꯔꯤꯌꯣ ꯄꯨꯂꯞ ꯃꯤꯛꯁ ꯇꯧꯔꯣ ꯊꯣꯡꯉꯣ ꯆꯥ ꯌꯥꯕꯤꯗꯣ ꯑꯗꯣ ꯑꯗꯨꯗꯣ ꯊꯣꯡꯗꯩ ꯇꯧ ꯍꯧꯕꯅꯤ ꯍꯤꯉꯣꯟꯗ ꯁꯨꯝ ꯉꯁꯥꯏ ꯑꯩꯈꯣꯏ ꯀꯩꯇꯧꯔ ꯅꯥꯄꯤꯌꯣ ꯀꯔꯤꯌꯣ ꯐꯣꯏꯔꯝꯕ ꯍꯥꯏꯇꯥꯔꯦ ꯍꯪꯒꯥꯝꯁꯨ ꯌꯥꯝ ꯍꯧꯋꯦꯕ
ꯑꯥ
ꯍꯪꯒꯥ ꯍꯟꯗꯛꯀꯤ ꯍꯪꯒꯥꯝ ꯆꯔꯥ ꯃꯔꯤ ꯃꯉꯥꯔ ꯍꯦꯟꯅ ꯆꯥꯟꯅꯈ꯭ꯔꯕꯅꯦꯕ ꯌꯣꯟꯕꯗꯤ ꯌꯥꯎꯗꯦꯗ ꯑꯗꯣ ꯀꯩ ꯇꯧꯕ ꯍꯥꯏꯇꯥꯔꯦ ꯅꯥꯄꯤꯁꯦ ꯁꯣꯡꯖꯜꯂꯦꯅ ꯐꯣꯏꯗꯠꯄꯅꯦꯕ ꯐꯣꯏꯗꯠꯄ ꯗꯨꯗ ꯑꯩꯅ ꯍꯪꯒꯥꯝ ꯃꯆꯥ ꯈꯔ ꯍꯧꯕꯗꯣ ꯀꯩ ꯇꯧꯁꯟꯕ ꯂꯥꯛꯄꯅꯤꯗ ꯍꯣꯔꯦꯟꯒꯤ ꯑꯣꯛꯁꯥ ꯑꯣꯛ ꯀꯤꯀꯣ ꯃꯆꯤꯟꯖꯥꯛ ꯊꯣꯡꯉꯁꯨ ꯌꯥꯏꯌꯦ ꯂꯩ ꯇꯣ ꯄꯨꯟꯖꯟꯕ ꯅꯦ
ꯑꯣ ꯑꯗꯨ ꯅꯣꯏ ꯀꯩꯅꯣꯗꯤ ꯅꯪ ꯑꯣꯛꯄꯨ ꯀꯌꯥ ꯂꯣꯏꯔꯤꯒꯦ
ꯑꯣꯛ ꯂꯩꯔꯤ ꯑꯗꯨꯝ ꯈꯔ ꯑꯗꯨꯝ ꯂꯩꯔꯤ ꯑꯣ ꯃꯔꯤ ꯃ ꯃꯉꯥ ꯑꯗꯨꯝ ꯂꯣꯏꯔꯤ
ꯑꯣ ꯌꯥꯝꯃꯤꯅꯦꯀꯣ ꯑꯗꯨꯗꯤ
ꯌꯥꯃꯤ ꯑꯗꯨꯅꯦꯕ
ꯑꯁ ꯑꯗꯨꯗꯤ ꯎ ꯑꯗꯨ ꯃꯆꯤꯟꯖꯥꯛ ꯊꯤ ꯅꯣꯏ ꯀꯃꯥꯏꯅ ꯇꯧ ꯇꯧꯒꯦ ꯍꯥꯏꯗꯤ ꯂꯩꯔꯒ ꯑꯣꯏꯅ ꯊꯥꯛꯄ꯭ꯔꯥ ꯅꯠꯇ꯭ꯔꯒꯅ ꯀꯃꯥꯏ ꯀꯃꯥꯏꯅ ꯇꯧꯒꯦ
ꯃꯆꯤꯟꯁꯦ ꯂꯩꯕꯁꯨ ꯌꯥꯎꯋꯦꯕꯀꯣ ꯍꯧꯖꯤꯛꯇꯤ ꯄꯩꯁꯥꯁꯦ ꯂꯧꯁꯤꯡ ꯃꯇꯝꯅꯤꯅ ꯑꯃꯨꯛ ꯀꯩꯇꯧꯔꯛꯑꯦꯗꯅ ꯆꯪꯐꯝ ꯑꯃꯨꯛ ꯂꯥꯛꯑꯦꯗꯅ ꯃꯁꯤꯁ ꯍꯥꯟꯅꯗꯤ ꯀꯩ ꯇꯧꯕꯅꯦꯕ ꯆꯤꯟꯖꯥꯛ ꯑꯃ ꯇꯣꯉꯥꯟꯅ ꯄꯤꯖꯕꯗꯣ ꯂꯩꯔꯒ ꯃꯣꯏꯒꯤ ꯐꯆ ꯀꯩꯒ ꯂꯩꯗꯥꯏꯅꯦꯀꯣ ꯐꯤꯅꯤꯆꯔ ꯏꯁꯇꯥꯔꯇꯔ ꯏꯁꯇꯥꯔꯠ ꯑꯞ ꯀꯥꯏꯅ ꯑꯗꯨꯃꯥꯏꯅ ꯂꯩꯕꯅꯦꯕꯀꯣ
ꯑꯥ
ꯖꯕꯅꯦ ꯍꯧꯖꯤꯛꯅ ꯑꯃꯨꯛ ꯊꯥ ꯑꯃꯃꯨꯛ ꯐꯥꯔꯦꯕ ꯄꯤꯖꯥꯗꯥꯥꯕ ꯆꯦꯡꯒ ꯆ‌ꯦꯡꯀꯨꯛ ꯀꯥ ꯅꯥꯄꯤ ꯑꯩꯈꯣꯏꯒꯤ ꯀꯩꯗꯣ ꯑꯥ ꯑꯥ ꯀꯩꯕ ꯃꯥ ꯄꯥꯡꯈꫭꯛꯇꯣ
ꯑꯥ
ꯑꯗꯨ ꯈꯔ ꯈꯔ ꯄꯤꯖꯔꯤ
ꯑꯣ ꯑꯗꯨ ꯀꯩꯅꯣꯗꯤ ꯃꯆꯤꯟꯖꯥꯛ ꯄꯤꯖꯕꯒ ꯑꯗꯨꯃꯥꯏꯅ ꯄꯤꯖꯕꯒꯗꯤ ꯀꯔꯝꯕꯅ ꯆꯥꯎꯈꯠꯄ ꯑꯗꯒꯤ ꯀꯃꯥꯏꯅ ꯇꯧꯒꯦ
ꯃꯆꯤꯟꯖꯥꯛ ꯄꯤꯖꯕꯅ ꯍꯦꯜꯂꯦ ꯃꯤꯒꯤꯗꯤ ꯚꯤꯇꯥꯃꯤꯟꯗꯒꯤ ꯑꯗꯒꯤ ꯐꯅꯥꯝ ꯌꯥꯎꯔꯛꯑꯦ ꯗꯣ ꯃꯣꯏꯒꯤ ꯃꯤꯟꯅꯔꯦꯜ ꯃꯌꯥꯝ ꯃꯌꯥꯝꯗꯣ ꯀꯦꯜꯁꯤꯌꯝ ꯑꯣ ꯃꯤꯟꯅꯌꯦꯜꯂ‌ꯦ ꯂꯣꯏꯅ ꯌꯥꯎ ꯄꯥꯅꯤꯅ ꯑꯗꯨ ꯄꯤꯖꯕ ꯀꯥꯟꯗꯗꯤ ꯀꯨꯏꯧꯍꯧꯗꯦꯕ ꯆꯥꯎꯕꯖ‌ꯦ ꯖꯣꯔ ꯖꯣꯔ ꯖꯣꯔ ꯖꯣꯔ ꯑꯗꯨꯝ ꯆꯥꯎꯒꯤꯕ ꯑꯗꯨꯒ ꯍꯧꯖꯤꯛ ꯑꯩꯈꯣꯏꯅ ꯆꯥ ꯄꯤꯖꯥꯔꯤꯗꯨꯗꯤ ꯃ ꯆꯤꯟꯖꯥꯛ ꯊꯟꯅꯕ ꯃꯕꯨꯛ ꯊꯟꯅꯕ ꯇꯧ ꯑꯣꯏꯌꯦꯗ
ꯎꯝ ꯑꯗꯣ ꯃꯣꯏ ꯀꯩꯅꯣꯗꯤ ꯍꯥꯏꯗꯤ ꯊꯥ ꯀꯌꯥꯃꯨꯛꯇ ꯌꯣꯟ ꯌꯥꯒꯦꯕ ꯑꯗꯨꯒꯤ ꯀꯩꯅꯣꯗꯣ ꯄꯤꯖꯕꯗꯨꯅ
ꯑꯗꯨꯔꯣ ꯊꯥ ꯑ ꯃꯔꯤ ꯊꯥ ꯃꯔꯤ ꯃꯈꯥꯏ ꯑꯗꯥꯏꯗꯤ ꯌꯥꯝꯕꯅꯤ ꯊꯥ ꯃꯔꯤꯃꯈꯥꯏ ꯑꯗ꯭ꯋꯥꯏꯗꯗꯤ ꯌꯣꯟ ꯗꯣꯏꯅꯦꯕ ꯑꯗꯨꯒꯤ ꯃꯆꯤꯟꯖꯥꯛꯇꯨ ꯄꯤꯖꯕꯁꯦ ꯑꯣꯛ ꯑꯣꯛ ꯑꯃꯅ ꯍ ꯍꯥ ꯑꯣꯛ ꯑꯃꯅ ꯃꯆꯤꯟꯖꯥꯛ ꯅꯦ
ꯎꯝ
ꯆꯥꯒꯦꯅ ꯆꯥꯕꯗ ꯕꯦꯛ ꯑꯍꯨꯝꯗꯩ ꯍꯦꯟ ꯆꯥꯗꯦꯕ ꯊꯥ ꯑꯍꯨꯝꯒꯥ ꯍꯥꯏꯖꯦ ꯑꯗꯨꯗꯤ ꯂꯨꯄꯥ ꯂꯤꯁꯤꯡ ꯑꯃ ꯆꯧꯉꯥ ꯄꯤꯕꯗꯣ ꯊꯥ ꯑꯗꯨꯗꯤ ꯑꯍꯨꯝꯃꯨꯛ ꯆꯥꯔꯗꯤ ꯑꯗꯨꯝ ꯀꯥꯟꯅꯗ꯭ꯔꯣ ꯃꯥꯒꯤ ꯍꯥꯏꯗꯤ ꯑ ꯍꯣꯠꯅꯕꯗꯨꯒ ꯀꯟꯅ ꯍꯣꯠꯅꯕꯁꯨ ꯅꯠꯇꯦꯕ ꯄꯨꯡ ꯑꯃ ꯀꯩꯃ ꯑ ꯀꯩꯇꯧꯕꯅꯦꯕ ꯑ ꯀꯣꯟꯅꯕ ꯍꯥꯏꯇꯥꯔꯦ ꯉꯥꯛꯇꯪ ꯁꯠ ꯂꯥꯎꯅ ꯆꯠꯂꯝꯃꯒ ꯁꯠ ꯂꯥꯎꯅ ꯃꯆꯤꯟꯖꯥꯛ ꯄꯤꯖꯔꯝꯃ ꯍꯜꯂꯛꯄꯗꯨꯅꯤꯗ
ꯑꯣ ꯑꯗꯨꯗꯤ ꯀꯩꯅꯣꯗꯤ ꯑ ꯀꯔꯤ ꯑ ꯕꯦꯛ ꯑꯝ ꯕꯦꯛ ꯑꯃꯅ ꯅꯨꯃꯤꯠ ꯀꯌꯥꯅꯤꯃꯨꯛꯀ ꯄꯤꯖꯒꯦ
ꯕꯦꯛ ꯑꯃꯅ ꯑꯣꯛ ꯑꯃꯗꯅꯦ ꯆꯠꯇꯦꯗ ꯑꯗꯨꯗꯤ ꯅꯨꯃꯤꯠ ꯀꯨꯟꯃꯉꯥꯅꯤ ꯅꯨꯃꯤꯠ ꯀꯨꯟ ꯃꯉꯥꯅꯤꯔꯣꯝ ꯆꯥꯏꯌꯦꯕ
ꯑꯣ ꯅꯨꯃꯤꯠ ꯀꯨꯟꯃꯉꯥꯅꯤ ꯃꯨꯛ ꯆꯂ ꯑꯗꯨꯗ ꯅꯣꯏ ꯀꯩꯝ ꯍꯥꯏꯗꯤ ꯑꯇꯣꯞꯄ ꯀꯩꯝ ꯌꯥꯗꯕ꯭ꯔꯥ
ꯌꯥꯜꯂꯦ ꯁꯝꯇꯥꯏꯝ ꯎꯝ ꯀꯩ ꯌꯥꯎꯋꯦꯕꯀꯣ ꯉꯥ ꯄꯤꯒꯨꯝꯕꯁꯨ ꯌꯥꯎꯋꯦ ꯑꯩꯁꯦ ꯑꯗꯨꯝ ꯆꯥꯛ ꯆꯒꯨꯝ ꯍꯣꯏ ꯂꯦꯝꯃꯛꯄ ꯌꯥꯎꯋꯤꯗꯅ ꯀꯣ ꯑꯗꯒꯤ ꯃꯆꯥ ꯃꯆꯥ ꯃꯆꯥ ꯂꯩꯔꯤꯕ ꯀꯥꯡꯕꯨ ꯍꯥꯏꯇꯥꯔꯦ ꯑꯗꯍꯤ ꯁꯤꯉꯩꯗꯤ ꯃꯆꯤꯟꯖꯥꯛ ꯌꯥꯝ ꯀꯟꯅ ꯊꯥꯕ ꯅꯠꯇꯕꯅꯤꯅ ꯃꯆꯥ ꯃꯆꯤꯟꯖꯥꯛ ꯑꯥ ꯑꯩꯈꯣꯏꯒꯤ ꯆꯦꯡꯗꯣ
ꯑꯥ ꯑꯥ
ꯆꯦꯡꯗꯣ ꯊꯣꯡꯉꯦꯕ ꯁꯝꯇꯥꯝ ꯑꯗꯣ ꯑꯗꯨꯁꯨ ꯑꯗꯨꯝ ꯌꯥꯂꯦ
ꯑꯣ ꯑ ꯑꯗꯨꯅꯕꯨ ꯐꯔꯗ꯭ꯔꯥ ꯈꯪꯗꯦꯗ ꯇꯧꯔꯤꯁꯦ
ꯀꯥꯏꯗꯩꯅꯣꯗꯥ ꯋꯥꯒꯔꯕ ꯊꯕꯛꯅꯤ ꯁꯤꯖꯨ
ꯑꯦ ꯋꯥꯗꯅ ꯄꯩꯁꯥ ꯇꯥꯟ ꯌꯥꯕ꯭ꯔꯥꯅꯦ
ꯑꯗꯨꯕꯨꯗꯤ ꯆꯨꯝꯃꯤꯅꯤ
ꯑꯩꯁꯨ ꯑꯩ ꯑꯩꯁꯨ ꯈꯜꯂꯤꯕꯅꯦꯕ ꯑꯣꯛꯁꯦ ꯂꯣꯏꯁꯤꯔꯅ ꯑꯗꯨꯗ ꯍꯩꯔꯣꯏꯗ꯭ꯔꯥꯅ
ꯅꯣꯏ ꯂꯥꯏꯔꯤꯛ ꯇꯝꯕ ꯂꯩꯗꯨꯗꯤ ꯂꯥꯏꯔꯤꯛꯅ ꯆꯥꯅꯤꯅ
ꯑꯁ ꯀꯗꯥꯥꯏꯗꯅꯣ ꯑꯣꯏ ꯌꯥꯕ ꯅꯠꯇꯦ ꯍꯧꯖꯤꯛꯀꯤ ꯃꯇꯝꯗ ꯑꯗꯨ ꯍꯧꯖꯤꯛꯀꯤ ꯃꯇꯝꯗ ꯑꯗꯨ ꯑꯣꯏ ꯌꯥꯕ ꯅꯠꯇꯦ ꯂꯥꯏꯔꯤꯛ ꯈꯛ ꯁꯨꯝ ꯌꯦꯡ ꯂꯩ ꯌꯥꯕ ꯅꯠꯇꯦ
ꯎꯝ
ꯇꯧꯁꯟꯒꯦ ꯁꯤꯅꯤ ꯈꯜꯂꯤꯁꯦ ꯑꯩꯈꯣꯏ
ꯇꯧꯁꯜꯂꯣ ꯇꯧꯁꯜꯂꯣ ꯅꯣꯝ ꯁꯜꯂꯣ
ꯑꯗꯣ ꯀꯩꯅꯣ ꯍꯥꯏꯗꯤ ꯑꯥ ꯀꯃꯥꯏ ꯀꯃꯥꯏꯅ ꯅꯣꯡꯃꯒꯤ ꯑꯣꯏꯅ ꯀꯌꯥꯔꯛ ꯀꯌꯥꯔꯛꯀ ꯊꯥꯒꯦ ꯃꯆꯤꯟꯖꯥꯛꯁꯦ ꯀꯃꯥꯏ ꯀꯃꯥꯏꯅ ꯇꯧꯔꯤꯅꯣ ꯑꯗꯨ ꯑꯝꯇꯥ ꯍꯥꯏꯔꯛꯎꯅꯦ ꯑꯩꯁꯨ ꯈꯤꯇ ꯈꯪꯍꯧꯒꯦꯅꯦ ꯑꯩꯁꯨ ꯂꯣꯏꯒꯦ ꯂꯣꯏꯒꯦꯅ ꯈꯜꯂꯤꯕꯀꯣ ꯑꯗꯨꯅ ꯑꯩꯁ ꯍꯩꯔꯣꯏꯗ꯭ꯔꯅ ꯍꯥꯏꯕꯒꯤ ꯑꯗꯨꯝ ꯄꯥꯈꯠꯄ ꯍꯥꯏꯇꯥꯔꯦ ꯏꯁꯥꯁꯤꯗ
ꯎꯝ ꯏꯔꯥꯅ ꯂꯥꯏ ꯄꯣꯠꯅꯤꯗ ꯍꯥꯏꯗꯤꯅꯦ ꯃꯆꯤꯟꯖꯥꯛ ꯐꯤꯞꯇꯤ ꯀꯤꯂꯣꯒꯤꯗꯣ ꯑꯗꯨꯗꯣ ꯅꯣꯡꯃꯗ ꯑꯣꯛ ꯑꯃꯗ ꯆꯥꯒꯤꯅ ꯃꯆꯥ ꯑꯣꯏꯔꯤꯉꯩ ꯑꯩꯈꯣꯏꯒꯤ ꯇ꯭ꯋꯦꯟꯇꯤ ꯐꯥꯏꯞ ꯀꯤꯂꯣ ꯀꯤꯂꯣꯃꯨꯛ ꯇꯥꯔꯤꯉꯩ ꯃꯇꯝꯗꯗꯤꯅꯦ ꯃꯥꯖꯦ ꯑꯔꯥꯎꯟ ꯋꯥꯟ ꯀꯤꯂꯣ ꯍꯥꯞꯀꯨꯝꯕ ꯄꯤꯖꯅꯦꯕꯀꯣ ꯀꯤꯂꯣ ꯑꯃ ꯃꯈꯥꯏꯒꯨꯝꯕ
ꯑꯣ ꯀꯩꯅꯣꯁꯦ ꯃꯆꯤꯟꯖꯥꯛꯁꯦ
ꯃꯆꯤꯟꯖꯥꯛꯁꯦ ꯑꯌꯨꯛꯇ ꯀꯔꯤ ꯑꯃ ꯁꯚꯦꯟ ꯐꯤꯐꯇꯤ ꯒ꯭ꯔꯥꯝꯒꯨꯝꯕ ꯑꯃ ꯀꯣ ꯑ ꯏꯁꯤꯡꯒ ꯐꯖꯪ ꯅꯩꯈꯥꯏꯔꯒ ꯑꯗꯨꯝ ꯍꯩꯖꯤꯜꯂꯝꯗꯣꯏꯅꯦꯕ ꯃꯣꯏ ꯚꯤꯇꯥꯃꯤꯟ ꯀꯩꯀꯩ ꯈꯔ ꯊꯥꯔꯒ ꯀꯣ
ꯑꯥ
ꯑꯗꯒꯤ ꯅꯨꯡꯊꯤꯟꯒꯤ ꯇꯥꯏꯃꯤꯡꯁꯤꯅ ꯆꯞ ꯃꯥꯟꯅꯅ ꯍꯧꯖꯤꯛꯀꯤ ꯑꯗꯨꯃꯥꯏꯅ ꯄ꯭ꯔꯣꯁꯦꯁꯇꯣ ꯑꯅꯤꯔꯛꯀꯨꯝꯕ ꯇꯒꯅ ꯑꯍꯨꯝꯂ ꯀꯨꯝꯕ ꯄꯤꯖꯗꯣꯏꯅꯦꯕ ꯃꯥ ꯃꯕꯨꯛ ꯊꯟꯗꯕ ꯇꯥꯏꯃꯤꯡꯁꯨ ꯌꯥꯎꯔꯛꯀꯅꯤꯗꯅ ꯅꯣꯡꯃ ꯆꯥꯅꯤꯡꯉꯛꯄ ꯅꯣꯡꯃ ꯑꯃ ꯆꯥꯅꯤꯡꯉꯛꯇꯕ ꯌꯥꯎꯛꯀꯅꯤꯗꯅ ꯑꯗꯨꯀꯥꯟꯗ ꯀꯔꯤ ꯇꯧꯗꯣꯏꯅꯦꯕ ꯍꯧꯖꯤꯛꯀꯤ ꯃꯆꯤꯟꯖꯥꯛꯁꯨ ꯄꯤꯖꯗꯣꯏꯅꯦꯕ ꯑꯗꯒꯤ ꯍꯣꯏ ꯍꯤꯡꯒꯣꯜꯗ ꯑꯩꯈꯣꯏ ꯄꯄꯤꯒꯨꯝꯕꯩ ꯍꯧꯋꯦꯕꯀꯣ ꯅꯥꯄꯤꯁꯤꯁꯨ ꯑꯗꯨꯝ ꯂꯪꯁꯤꯟꯕ ꯌꯥꯎꯋꯤ ꯍꯥꯏꯗꯤ ꯑꯗꯨꯗꯨꯅ ꯑꯗꯨꯝ ꯅꯥꯄꯤꯁꯨ ꯆꯥꯕ ꯁꯤꯅ ꯑꯃꯨꯛ ꯃꯁꯥꯁꯦ ꯑꯃꯨꯛ ꯑꯩꯈꯣꯏꯒꯤ ꯀꯩ ꯇꯧꯍꯟꯕ ꯍꯥꯏꯇꯔꯦ ꯃꯈꯨ ꯈꯣꯡ ꯈꯨꯠꯁꯦ ꯂꯤꯡꯍꯜꯂꯦꯕ ꯗꯔꯒꯁꯦ ꯅꯥꯞꯄꯤꯗ꯭ꯔꯁꯨ ꯑꯗꯨꯝ ꯀꯦꯜꯁꯤꯌꯝꯒꯤ ꯃꯌꯥꯝ ꯌꯥꯎꯋꯤꯗꯅ ꯀꯣ ꯑꯗꯨꯝꯕꯗꯣ ꯑꯗꯨ ꯑꯗꯨꯒꯤ ꯀꯩ ꯆꯥꯡꯗꯨꯁꯨ ꯑꯗꯨꯝ ꯃꯣꯏꯅ ꯂꯧꯕ ꯉꯝꯕꯒꯤ ꯆꯥꯡꯗ ꯑꯗꯨꯝ ꯀꯩ ꯍꯥꯏꯅꯤ ꯅꯥꯄꯤꯗꯨꯗ ꯑꯗꯨꯝ ꯄꯤꯖꯩꯌꯦꯕ ꯑꯗꯨꯝ ꯌꯥꯝ ꯀꯟ ꯄꯤꯖꯕꯗꯤ ꯌꯗ ꯗꯦ ꯌꯥꯝ ꯀꯟꯅ ꯄꯤꯖꯔꯒꯅ ꯑꯃꯨꯛ ꯑꯩꯈꯣꯏꯒꯤ ꯇꯤꯜ ꯂꯩꯕꯗꯣ ꯍꯪꯕ꯭ꯔꯥꯅ
ꯑꯥ ꯑꯥ ꯑꯥ ꯀ ꯑꯥ
ꯃꯁꯛ ꯔꯊꯤ ꯊꯤꯉꯩ ꯁꯨꯡꯖꯜꯂꯒ ꯄꯤꯛ ꯄꯤꯛꯉꯩ ꯂꯩꯕꯗꯣ
ꯑꯥ ꯑꯥ
ꯇꯧꯒꯤꯗꯣꯏꯅꯦ ꯍꯥꯏꯁꯦ ꯅꯥꯄꯤ ꯌꯥꯝ ꯍꯦꯟꯅ ꯄꯤꯖꯒꯅ
ꯄꯄꯤ ꯌꯥꯝ ꯍꯦꯟꯅ ꯄꯤꯖꯔꯒꯅ ꯑꯗꯨꯒ ꯃꯥꯏ ꯃꯆꯤꯟꯖꯥꯛ ꯄꯤꯖꯕꯗꯤ ꯀꯩꯝ ꯇꯧꯗꯦꯀꯣ
ꯇꯧꯗꯦ
ꯑ ꯑꯗꯒꯤ ꯃꯣꯏ ꯍꯥꯏꯗꯤ ꯑꯣꯛꯁꯤꯗꯤ ꯌꯥꯝ ꯅꯥꯒꯜꯂꯤꯗꯅꯀꯣ
ꯎꯝ
ꯑꯣꯛꯀꯤ ꯂꯥꯏꯅꯁꯦ ꯌꯥꯝ ꯇꯣꯏ ꯇꯣꯏꯅ ꯑꯗꯨꯝ ꯇꯧꯒꯜꯂꯦ ꯑꯗꯣ ꯑꯗꯨꯒꯨꯝꯕꯗꯣ ꯍꯥꯏꯗꯤ ꯑꯩꯈꯣꯏꯅ ꯉꯥꯛꯊꯣꯛꯀꯦ ꯍꯥꯏꯇꯔꯒꯗꯤ ꯀꯃꯥꯏ ꯀꯃꯥꯏꯅ ꯇꯧꯒꯦꯅꯣ ꯑꯗꯨꯗ
ꯈꯣꯏꯒꯤꯔꯣ ꯑꯣ ꯅꯥꯕꯁꯦ ꯍꯣꯏ ꯃꯃꯥꯡ ꯑꯩꯅ ꯆꯍꯤ ꯆꯍꯤ ꯇꯔꯦꯠ ꯅꯤꯄꯥꯜ ꯂꯣꯏꯔꯏꯁꯦ ꯁꯤꯁꯦ ꯑꯥ ꯑꯃꯨꯛꯇꯪꯗꯤ ꯅꯥꯈꯤꯕꯀꯣ ꯑꯣꯛ ꯄꯨꯂꯞꯅ ꯑꯍꯨꯝ ꯁꯤ ꯌꯥꯎꯈꯤꯕ ꯀꯣ ꯃꯥꯄꯥꯜ ꯂꯣꯏꯕꯗ
ꯑꯥ
ꯀꯃꯥꯏꯅ ꯇꯧꯒꯦꯗ ꯑꯩꯈꯣꯏꯅ ꯍꯩꯍꯧꯗꯕꯅꯤꯗ ꯂꯥꯏꯅꯥ ꯂꯥꯛꯑꯦꯅ ꯀꯩ ꯇꯧꯔꯨꯕ ꯍꯥꯏ ꯇꯔꯦ ꯃꯆꯤꯟꯖꯥꯛꯁꯦ ꯊꯣꯡꯗꯕꯤ ꯄꯤꯖꯔꯨꯕ ꯊꯣꯡꯗꯕꯤ ꯄꯤꯖ ꯑꯥ ꯊꯣꯡꯗꯕꯤ ꯊꯣꯡꯗꯕꯤ ꯄꯤꯖꯥꯏ ꯍꯥꯟꯅꯗꯤ ꯊꯣꯡꯗꯕꯤ ꯄꯤꯖꯔꯝꯃꯦꯕ
ꯑꯣ
ꯍꯧꯔꯛꯄ ꯀꯥꯟꯗ ꯃꯤꯉꯣꯟꯗꯒꯤ ꯈꯔ ꯈꯣꯝ ꯑꯗꯒꯤ ꯑꯩꯈꯣꯏꯒꯤ ꯖꯨꯐꯒꯨꯝ ꯂꯩꯕꯉꯩꯗ ꯑꯗꯨꯝ ꯃꯍꯕꯨꯛ ꯊꯟꯖꯖꯅꯤ ꯀꯥꯏꯅ ꯆꯥꯎ ꯍꯥꯏꯖꯤꯜꯂꯝꯕꯗꯣ ꯑꯗꯨ ꯌꯥꯗꯦꯕ ꯀꯩꯒꯤꯅꯣ ꯍꯥꯏꯀꯥꯟꯗ ꯑꯗꯨꯝ ꯑꯗꯨꯒꯨꯝꯕ ꯍꯥꯏꯗꯤ ꯂꯨꯈꯥꯛ ꯆꯒꯨꯝ ꯈꯣꯝꯕꯁꯦ ꯃꯤꯅ ꯀꯩ ꯆꯥꯏ ꯈꯣꯠꯂꯤ ꯑꯩꯈꯣꯏꯅ ꯈꯪꯕ ꯅꯠꯇꯦ ꯅꯠꯇ꯭ꯔꯥ ꯀꯔꯤ ꯌꯥꯎꯋꯤ ꯑꯗꯨ ꯑꯩꯈꯣꯏꯅ ꯌꯦꯡꯁꯤꯜꯂꯨꯕ ꯅꯠꯇꯦꯕ
ꯆꯨꯝꯃꯦ ꯆꯨꯝꯃꯦ
ꯀꯃꯥꯏꯅ ꯇꯧꯒꯦꯗ ꯑꯗꯨ ꯃꯇꯨꯡ ꯃꯇꯝ ꯑꯗꯨꯝ ꯅꯥꯔꯛꯄꯅꯦ ꯑꯗꯨ ꯑꯗꯨꯃꯥꯏꯅ ꯄꯤꯖꯔꯨꯕꯗꯒꯤ ꯑꯗꯨꯒꯗꯤ ꯍꯧꯖꯤꯛꯅ ꯑꯃꯨꯛ ꯗꯣ ꯑꯣꯛ ꯁꯨꯛ ꯌꯥꯝ ꯂꯣꯏꯔꯛꯏꯁꯦ ꯊꯣꯡꯉꯒ ꯉꯥꯛ ꯄꯤꯖꯔꯛꯑꯦꯕꯀꯣ ꯊꯣꯡꯉꯦ ꯁꯥꯍꯜꯂꯦ ꯏꯁꯤꯡ ꯁꯥꯍꯜꯂꯦ ꯃꯆꯤꯟꯖꯥꯛ ꯍꯩꯕ ꯀꯥꯟꯗꯁꯨ ꯏꯁꯤꯡ ꯁꯥꯔꯔ ꯄꯤꯖꯔꯤꯅꯦꯕ ꯃꯍꯤꯛ ꯃꯇꯥꯏ ꯌꯥꯎꯔꯝꯕ ꯈꯣꯠꯂꯝꯕ ꯑꯗꯒꯤ ꯌꯨꯝꯗꯩ ꯈꯣꯠꯇ ꯇꯧꯕ ꯃꯌꯥꯝꯗꯣ ꯂꯣꯏ ꯁꯥꯍꯜꯂꯦꯕ ꯍꯧꯖꯤꯛ ꯑꯗꯨ ꯑꯗꯨꯃꯥꯏꯅ ꯑꯗꯨꯒ ꯑꯃꯨꯛ ꯀꯃꯥꯏꯅ ꯇꯧꯏꯤ ꯑꯣꯛꯁꯦ ꯑꯥ ꯅꯪꯒꯤ ꯖꯒꯥ ꯅꯪꯒꯤ ꯈꯤꯇꯪ ꯅꯤꯌꯔ ꯗꯤꯁꯇꯦꯟꯁ ꯍꯥꯏꯒꯗꯔꯥ ꯑꯩꯈꯣꯏꯒꯤ ꯃꯤꯇꯔ ꯇꯔꯥꯃꯨꯛ ꯅ ꯅꯠꯇ꯭ꯔꯒ ꯃꯤꯅꯦꯠ ꯃꯤꯇꯔ ꯀꯔꯤꯃꯨꯛ ꯄꯨꯟꯃꯨꯛ ꯂꯥꯞ ꯅꯥꯔꯛꯑꯦꯅ ꯈꯜꯂꯣꯕꯀꯣ ꯅꯪꯒꯤ ꯑꯀꯣꯏꯕꯗꯣ
ꯑꯥ
ꯐꯤꯅꯥꯏꯟ ꯐꯖꯅ ꯀꯥꯞꯊꯣꯛꯑꯣꯕ ꯍꯞꯇꯥ ꯑꯝꯗ ꯑꯅꯤꯔꯛꯇꯪ ꯅ ꯑꯍꯨꯝꯂꯛꯀꯨꯝꯕ ꯀꯥꯞꯊꯣꯛꯄꯤꯕ ꯑꯣꯛꯀꯣꯟꯗꯗꯤ ꯆꯥꯏꯕ ꯌꯥꯗꯦꯀꯣ ꯑꯣꯀꯣꯟꯗ ꯃꯣꯏꯒꯤ ꯅꯨꯡꯁꯥ ꯑ ꯑꯀꯣꯏꯕꯗꯨꯗ ꯌꯥꯝ ꯀꯟꯅ ꯆꯥꯏꯕꯁꯨ ꯌꯥꯗꯦ ꯀꯩꯒꯤꯅꯣ ꯍꯥꯏꯔꯀꯥꯟꯗ ꯃꯣꯏꯗꯤ ꯑꯣꯛꯁꯤꯗꯤ ꯑ ꯕꯣꯝꯕꯣꯝ ꯇꯨꯒꯟꯕꯅꯤꯗꯣ ꯆꯥꯕ ꯂꯣꯏꯕꯒ ꯇꯨꯝꯗꯣꯏꯅꯤ ꯃꯅꯝꯗꯣ ꯅꯝꯃꯒꯗꯤ ꯀꯩ ꯇꯧꯗꯣꯏꯅꯦꯕ ꯑ ꯅꯥꯗꯨꯏꯅꯤꯕ ꯑꯗꯨ ꯆꯥ ꯅꯥꯁꯔ ꯃꯣꯏ ꯆꯥꯕ ꯇꯩꯝꯃꯣꯏꯗꯣꯏꯅꯦꯕ
ꯎꯝ ꯍꯣ ꯐꯔꯦ ꯏꯇꯥꯎ ꯑꯗꯨꯗꯤ ꯑꯩꯗꯣ ꯁꯤꯗ ꯀꯩꯅꯣꯝꯇ ꯇꯧꯔꯨꯒꯦ ꯀꯣꯟ ꯐꯦꯡꯉꯝꯗꯕꯅꯦ ꯑꯩ ꯑꯝꯇ ꯐꯦꯡꯇꯣꯛꯎꯒꯤꯒꯦ
ꯍꯣ ꯍꯣ ꯐꯔꯦ ꯐꯔꯦ
ꯇꯧꯔꯛꯀꯦ ꯑꯩ
ꯍꯣ ꯍꯣ ꯍꯣ ꯍꯣ
ꯊꯝꯃꯣ ꯊꯝ